ꯍꯜꯂꯣ
ꯆꯥꯛ ꯆꯥꯔꯕꯣ
ꯁꯥꯗꯔꯤ
ꯑꯁ
ꯆꯒ ꯅꯣꯣꯏꯗ꯭ꯔꯤ
ꯋꯥꯟ ꯇꯨ ꯊ꯭ꯔꯤ ꯂꯣꯏꯗ꯭ꯔꯤꯕꯒꯤ ꯑꯣꯏꯔꯣꯖꯤꯗꯤ
ꯎꯝ ꯉꯥꯏꯍꯥꯛ ꯂꯩꯔꯗꯤ ꯆꯥꯔꯅꯤꯗ ꯀꯨꯏꯔꯔꯣꯏ ꯅꯪꯗꯤ ꯆꯥꯔꯦ
ꯆꯥꯕ ꯂꯣꯏꯔꯦ ꯑꯩꯗꯤ
ꯎꯝ ꯀꯩꯗꯟ ꯆꯔꯒꯦ
ꯉꯁꯤꯗꯤ ꯁꯧ꯭ꯔꯤꯌꯦꯒ ꯀꯩꯅꯣ ꯎ ꯈꯥꯃꯦꯟ ꯑꯈꯥꯕꯗ
ꯎ ꯃꯣꯏ ꯃꯣꯏꯒꯤ ꯀꯝꯕꯤꯅꯦꯁꯟꯗꯣ ꯌꯥꯝꯅ ꯆꯞ ꯆꯥꯔꯕꯅꯤ ꯃꯕꯥꯅꯤ ꯆꯥꯃꯤꯟꯅꯕꯅꯦ ꯌꯥꯝ ꯅꯨꯡꯉꯥꯏꯕꯅꯦ ꯑꯗꯨꯅ ꯑꯗꯨꯗ ꯁꯥꯀꯪꯥ ꯑꯗ ꯉꯥ ꯑꯌꯥꯏꯕꯔꯥ ꯀꯩꯅꯣꯝ ꯍꯥꯞꯄꯅꯤꯀꯣ ꯍꯦꯟꯅ ꯅꯨꯡꯉꯥꯏ ꯍꯦꯟꯅ ꯍꯥꯎꯕꯅꯦ ꯑ ꯍꯥꯞꯕꯗꯤ
ꯑꯗꯣ ꯊꯥꯡꯖꯤꯡꯁꯨ ꯃꯦꯠꯄꯅꯦ ꯍꯥꯎꯕꯅꯤ
ꯑꯁ ꯊꯥꯡꯖꯅꯤꯡ ꯑꯁ ꯅꯪꯁꯨ ꯈꯪꯉꯤꯍꯦ ꯑꯍꯥꯎꯕ ꯑꯍꯥꯎꯕ ꯃꯑꯣꯣꯟꯁꯨ ꯈꯪꯉꯤ ꯅꯪꯁꯨ
ꯍꯥꯎꯕ ꯍꯥꯎꯕ ꯅꯣꯏ ꯀꯩꯗ ꯇꯣꯡꯉꯅꯣ
ꯈꯪꯗ ꯕꯂꯦꯟꯗꯔꯤꯒ ꯀ ꯀꯩꯅꯩꯅꯣ ꯇꯧꯔꯝꯗꯧ ꯃꯥꯜꯂꯦ ꯁꯧꯒꯔꯤ ꯑꯩꯈꯣꯏ ꯁꯧꯒ꯭ꯔꯤ ꯆꯥꯔꯝꯗꯧ ꯃꯥꯜꯂꯦ ꯏꯟꯖꯥꯡꯒ ꯁ ꯅꯌꯥꯥꯏ ꯂꯩꯇꯦꯟꯍ ꯄꯩꯁꯥꯅ ꯂꯩꯇꯕꯅ ꯕꯖꯥꯗ ꯆꯠꯂꯁꯨ ꯄꯩꯁꯥ ꯂꯩꯇ꯭ꯔꯗꯤ ꯎꯄꯥꯏ ꯂꯩꯇꯦꯅꯍꯦ
ꯂꯨꯄꯥ ꯇꯔꯥ ꯇꯔꯥꯒꯤ ꯂꯩꯔꯑꯣ
ꯑꯗꯒꯤ ꯕꯖꯥꯔ ꯆꯠꯂꯒ ꯚꯔꯥ ꯑꯃꯨꯛ ꯆꯠꯇꯣꯏꯅꯦ ꯂꯨꯄꯥ ꯇꯔꯥꯒꯤ ꯂꯩꯔꯒꯗꯤ ꯂꯨꯄꯥ ꯌꯥꯡꯈꯩ ꯌꯥꯎꯗ꯭ꯔꯗꯤ ꯌꯥꯔꯣꯏꯅꯦꯍꯦ ꯕꯔꯥꯗ ꯀ ꯀꯔꯦ
ꯅꯪꯒꯤ ꯁꯥꯏꯀꯜ ꯂꯩꯕ ꯅꯠꯇ꯭ꯔꯣ
ꯁꯦꯀꯔꯗꯣ ꯊꯧꯕ ꯇꯜꯂꯦꯅꯦ ꯍꯟꯗꯛ ꯊꯧꯗ꯭ꯔꯦ ꯇꯟꯥꯟꯕꯅꯤꯅ
ꯊꯧꯃꯟꯕꯒꯤ ꯑꯣꯏ ꯑꯣꯏꯔꯝꯅꯤꯅꯦ
ꯑꯗꯨꯒꯤ ꯅꯠꯇꯦ ꯍꯥꯏꯗꯤ ꯆꯠꯊꯣꯛꯅꯤꯡꯉꯥꯏꯁꯨ ꯂꯩ ꯕꯖꯥꯔꯗ ꯀꯃꯥꯏꯅ ꯊꯧꯕ ꯅꯨꯡꯉꯥꯏ ꯁꯥꯏꯀꯜꯁꯨ ꯊꯧꯕ ꯅꯨꯡꯉꯥꯏ ꯈꯦꯇ꯭ꯔꯤꯕꯈꯇ
ꯑꯗꯨꯩ ꯒꯥꯔꯤ ꯃꯆꯥ ꯊꯧꯔꯝꯃꯅꯦ
ꯒꯥꯔꯤ ꯃꯆꯥ ꯂꯩꯇꯦ ꯂꯩꯕꯤꯌꯣ ꯊꯧꯕꯤꯒꯦ ꯅꯪꯉꯣ ꯅꯪ ꯅꯪ ꯅꯪꯕꯨ ꯃꯅꯤꯡꯗ ꯐꯝꯍꯟꯒꯦ ꯑꯗꯨꯝ ꯅꯨꯡꯉꯥꯏꯅꯁ ꯊꯧꯕꯤꯒꯦ ꯂꯩꯕꯤꯔꯣ
ꯄꯩꯁꯥ ꯂꯩꯕꯅ ꯂꯩꯔꯁꯤꯒꯦ
ꯃꯤꯗꯤ ꯄꯩꯁꯥꯅ ꯄꯥꯏꯕꯅꯦ ꯗꯤꯚꯒꯁꯦ ꯀꯩꯁꯨ ꯅꯠꯇꯦꯕ ꯅꯣꯏꯒꯤꯗꯤ ꯂꯩꯕꯤꯒꯦꯅ ꯈꯜꯂꯒꯗꯤ ꯂꯩꯕꯤꯒꯦꯅ ꯈꯜꯂꯒꯗꯤ ꯈꯨꯗꯛꯇ ꯑꯗꯨꯝ ꯂꯩꯕꯤꯕ ꯌꯥꯏꯑꯕ
ꯑꯥ ꯈꯨꯇꯗ ꯂꯩꯕꯤꯒꯦ ꯍꯧꯖꯤꯛ ꯑꯁ ꯆꯜꯂꯁꯤ ꯂꯥꯛꯑꯣ
ꯑꯗꯅꯤꯔꯦ ꯂꯥꯛꯀꯦ ꯆꯥꯛ ꯆꯥꯕ ꯂꯣꯏꯔꯒꯀꯣ
ꯍꯅꯎꯁꯨꯄꯔꯣ
ꯍꯁ
ꯑꯩꯅꯧ ꯂꯩꯇ꯭ꯔꯦ ꯑꯥ ꯀꯩꯅꯣ ꯑꯅꯤ ꯑꯍꯨꯝꯗꯤ ꯂꯩꯔꯤ ꯑ ꯑꯍꯥꯎꯕꯗꯤ ꯅꯠꯇꯕ ꯃꯤ ꯂꯩ ꯁꯕꯤꯅꯦ
ꯃꯤ ꯂꯩꯁꯥꯕꯤꯅ ꯄꯤꯔꯤꯕꯅꯤꯅꯦ ꯀꯩꯅ ꯃꯤꯅ ꯌꯥꯝ ꯂꯥꯏꯅ ꯀꯩꯅꯣ ꯇꯧꯕ ꯌꯥ ꯇꯥꯕ꯭ꯔꯣ ꯃꯕꯨ ꯅꯤꯌ ꯌꯥꯝ ꯂꯩꯕꯅꯤꯅꯦꯍꯦ
ꯑꯗꯨꯁꯨ ꯄꯤꯊꯣꯛꯄ ꯌꯥꯏꯒꯦꯅꯦ
ꯑꯦ ꯌꯥꯗꯦ ꯌꯥꯗꯦ ꯃꯤꯅ ꯅꯨꯡꯁꯤꯅ ꯄꯤꯔꯣ ꯑꯩ ꯀꯃꯥꯏꯅ ꯑꯃꯨꯛ ꯄꯤꯗꯣꯏꯅꯣ ꯃꯤꯉꯣꯟꯗ
ꯑꯁ ꯑꯩ ꯑꯩꯈꯣꯏ ꯍꯤꯔꯣꯏ ꯅꯨ ꯄꯤꯄꯅꯦꯁ ꯍꯥꯎꯅ ꯆꯥꯎ ꯐꯣ ꯈꯥꯏꯅ ꯄꯤꯔ
ꯑꯁ ꯑꯗꯨꯃꯥꯏꯅ ꯇꯧꯕ ꯃꯤ ꯃꯥꯟꯂꯔꯣꯏ ꯃꯤꯅ ꯅꯨꯡꯁꯤꯅ
ꯃꯤ ꯃꯤꯅ ꯅꯨꯡꯁꯤꯅ ꯄꯤꯔꯝꯕꯗꯣ ꯑꯩ ꯀꯩꯅꯣ ꯂꯨꯅ ꯀꯩꯅꯣ ꯇꯧꯗꯣꯏꯅꯤ ꯃꯨꯟꯕ ꯉꯥꯏꯔꯒ ꯐꯖꯅ ꯆꯥꯗꯣꯏꯅꯦ ꯑꯗꯨꯗ ꯌꯥꯝ ꯂꯥꯏꯅ ꯅꯣꯏꯗ ꯄꯤꯊꯣꯛꯄ ꯌꯥꯕ꯭ꯔꯣ
ꯌꯥꯝꯔ
ꯃꯔꯔꯝ ꯎꯕꯅꯦ ꯑꯩꯗꯤ ꯃꯤꯒꯨꯝꯅ ꯁꯦꯔꯥꯟ ꯇꯨꯔꯥꯟ ꯇꯧꯗꯦ ꯑꯩꯗꯤ ꯌꯥꯝꯅ ꯊꯃꯣꯏ ꯁꯦꯡꯅꯀꯣ ꯑꯗꯨꯝ ꯇꯧꯖꯕ ꯃꯤꯅꯤꯅꯦ ꯑꯩꯗꯤ
ꯅꯄꯤꯕꯨꯁ
ꯑꯩ ꯅꯨꯄꯤ ꯑꯩ ꯅꯨꯄꯤ ꯑꯣꯏꯔꯝꯕꯗꯨꯗꯤ ꯃꯔꯥꯏꯕ ꯌꯥꯝ ꯐꯔꯕꯅꯦ ꯑꯗꯨꯅꯤ
ꯈꯟꯃꯟꯗꯕꯒꯤ ꯈꯟꯃꯟꯕꯒꯤ ꯅꯪ ꯆꯥꯛ ꯊꯣꯡꯉꯝꯃꯅꯤꯀꯣ
ꯎꯝ ꯇꯧꯔꯦ ꯇꯧꯔꯦ ꯑꯗꯨꯒꯨꯝꯕ ꯇꯧꯔꯦ ꯑꯩ ꯉꯥꯡꯂꯝꯒꯅꯤꯀꯣ ꯑꯩ ꯁꯨꯝ ꯑꯩ ꯋꯥꯔꯤ ꯇꯥꯔꯒꯀꯣ ꯑꯩ ꯃꯒꯨꯟꯗꯣ ꯈꯪꯉꯒ ꯉꯛ ꯇꯖ ꯐꯥꯎꯕ꯭ꯔꯕ ꯁ ꯅꯪ ꯅꯥꯀꯟꯗ ꯀꯩꯅꯣ ꯊꯝꯃꯒ ꯏꯁꯤꯡꯒ ꯊꯝꯃꯒꯣ ꯍꯣꯔꯦꯟ ꯃꯊꯟꯇ ꯄꯟꯊꯔꯗꯤ ꯁꯦꯕꯥ ꯇꯧꯅꯤꯡꯉꯥꯏꯁꯨ ꯂꯩꯔꯣꯏ ꯈꯨꯗꯛꯇ ꯏꯁꯤꯡꯗꯣ ꯂꯥꯛꯑꯃ ꯀꯩꯅꯣ ꯇꯧꯅꯕ
ꯑꯁ ꯋꯥꯟꯊꯅꯤꯡꯉꯥꯏꯗꯤ ꯑꯁ ꯊꯥꯖꯗꯦꯗ ꯋꯥꯟꯊꯔꯣꯏꯗ
ꯑ ꯇꯒꯦꯗꯃꯕ ꯂꯗ ꯌꯥꯝ ꯉꯥꯏꯒ ꯀꯩꯅꯣ ꯇꯧꯔ ꯃꯑꯣꯃ
ꯑꯩꯁꯦ ꯆꯥꯛ ꯊꯣꯡ ꯍꯈꯦ ꯑꯣꯏꯅ
ꯅꯪ ꯑꯩꯒꯤ ꯒꯥꯔꯤ ꯂꯩꯕꯤꯒꯗꯕ ꯃꯑꯣꯡꯅꯦ ꯑꯗꯨꯏꯅꯦ ꯅꯪ ꯏꯗꯤꯕꯥ ꯂꯩꯕꯤꯅꯤ ꯍꯥꯏꯕꯗꯣ ꯑꯩ ꯃꯪꯗꯀꯣ
ꯎꯝ
ꯗꯣ ꯐꯤꯜ ꯊꯧꯔꯒ ꯂꯩꯔꯅꯦ
ꯑꯣ
ꯑꯩ ꯑꯩ ꯈꯜꯂꯦꯕ ꯒꯥꯔꯤ ꯂꯩꯔꯤꯗꯅꯣꯅ ꯈꯜꯂꯦꯕ ꯃꯪꯗ ꯑꯣꯏꯕꯀꯣ ꯑꯩ ꯃꯥꯡꯗ ꯆꯨꯝꯍꯜꯂꯦꯕ
ꯑꯗꯨꯒ ꯅꯪ ꯑꯣꯏ ꯂꯩꯔꯝꯃꯤꯅꯦ
ꯑꯗꯨ ꯃꯥꯡꯗ ꯎꯕꯗꯣ ꯑꯁ ꯑꯁꯦꯡꯕꯗꯤ ꯑꯣꯏ ꯑꯣꯏꯔ
ꯁꯤꯕ ꯃꯦ ꯃꯪꯗ ꯎꯔꯒꯗꯤ ꯑꯩꯒꯤ ꯃꯪꯁꯦ ꯆꯨꯝꯃꯦ ꯑꯗꯨ ꯆꯨꯝꯃꯦꯕ ꯍꯥꯟꯅꯁꯨ ꯁꯤꯖ ꯆꯕꯤꯁꯤꯗꯤꯅꯤ ꯉꯁꯤꯁꯤ ꯉꯁꯤꯁꯨ ꯆꯨꯝꯃꯤꯁꯤꯗꯤ ꯔꯣꯌꯦꯁꯦ ꯊꯧꯔꯝꯃꯦ ꯑꯗ ꯅꯪꯅ ꯑꯃꯨꯛ ꯚ ꯂꯩꯕꯤꯔꯥꯅꯤ ꯍꯥꯏ ꯆꯝꯃꯦꯁꯤꯗꯤ
ꯂꯩꯕꯤꯗꯣꯏꯅꯦ ꯍꯣꯔꯦꯟ ꯂꯥꯛ
ꯑꯗꯨꯅꯦ ꯑꯩ ꯃꯪꯁꯦ ꯌꯥꯝ ꯆꯝꯃꯦꯕ
ꯁ ꯃꯗꯤꯪ꯭ꯂꯥꯁ ꯃꯥꯏ ꯄꯥꯛꯑꯦ ꯍꯥꯏꯔꯗꯤ ꯑꯁ ꯑꯁꯦꯡꯕꯗ ꯄꯥꯛ
ꯄꯥꯠꯇꯨꯅꯦ ꯄꯥꯠꯇꯨꯅꯦ ꯃꯪꯗ ꯎꯗꯕ ꯋꯥꯅꯤ ꯑꯣꯏꯔꯗ ꯃ ꯄꯥꯇꯅꯤ
ꯑꯁ ꯌꯥꯝ ꯐꯩꯀꯣ ꯑꯩꯁꯨ ꯑꯗꯨꯃꯥꯏꯅ ꯑꯣꯏꯅꯤꯡꯉꯤꯀꯣ
ꯎ ꯑꯗꯨꯒꯨꯝꯕ ꯃꯪꯁꯨ ꯀꯩꯅꯣꯅꯦ ꯄꯨꯔꯥ ꯕꯦꯔꯥꯅꯦ ꯍꯥꯏꯗꯤ ꯃꯪ ꯅꯨꯡꯉꯥꯏꯇꯕꯒꯨꯝꯕ ꯃꯪꯉꯒꯗꯤ ꯀꯩꯅꯣꯗꯁꯨ ꯑꯗꯨꯝ ꯅꯨꯡꯉꯥꯏꯇ꯭ꯔꯦ ꯑꯗꯨꯒꯨꯝꯕ ꯑꯃꯔꯣꯝꯗ ꯑꯗꯨ ꯑꯩ ꯑꯗꯨ ꯃꯪꯗ ꯀꯩꯅꯣ ꯑꯃꯔꯣꯝꯗ ꯅꯨꯡꯉꯥꯏ ꯅꯨꯡꯉꯥꯏꯕꯁꯨ ꯂꯩ ꯅꯨꯡꯉꯥꯏꯇꯕꯁꯨ ꯂꯩꯀꯣ
ꯌꯥꯡꯈꯩ ꯌꯥꯡꯈꯩꯅꯤ ꯀꯔꯤꯕꯅ ꯍꯧꯖꯤꯩ ꯍꯥꯏꯕꯗ
ꯉꯔꯥꯡ ꯑꯦ ꯕꯤ ꯁꯤꯗ ꯍꯥꯎꯕ꯭ꯔꯣ ꯍꯥꯏꯕ
ꯍꯥꯎꯋꯦ ꯀꯩꯅꯣꯁꯨ ꯂꯩꯀꯣ ꯑꯆꯥꯄꯣꯠ ꯑꯦ ꯕꯤ ꯁꯤꯅ ꯁꯥ ꯁꯦꯝꯃꯒ ꯇꯧꯕꯗꯣ
ꯑꯥ
ꯆꯔꯔꯕꯗ
ꯀꯗꯤ ꯆꯥꯖꯔꯤꯗ
ꯍꯟꯗꯛ ꯅꯠꯇꯦ ꯍꯟꯗꯛ ꯎꯗ꯭ꯔꯤꯗ ꯑꯗ ꯆꯠꯄꯗꯣ ꯍꯥꯟꯅ ꯌꯥꯝ ꯎꯔꯝꯕꯅꯦ ꯑꯦ ꯕꯤ ꯁꯤ ꯃꯌꯦꯛꯇ ꯀꯟꯅꯣ ꯇꯧꯔꯒ ꯁꯦꯝꯕꯤꯕ ꯑꯃ ꯂꯩꯕꯅꯦ ꯁꯤ ꯍꯣꯏ ꯍ ꯍ ꯍ ꯏꯁꯇꯥꯔꯁꯨ ꯂꯩꯥꯏ ꯏꯁꯨ ꯂꯩ ꯖ ꯂꯩ ꯃꯅꯨꯡꯗ ꯄ꯭ꯂꯥꯁꯇꯤꯛ ꯀꯩꯅꯣ ꯃꯣꯏ ꯄꯣꯂꯤꯊꯤꯟꯗꯣ ꯀꯩꯅꯣ ꯇ꯭ꯔꯥꯟ ꯐꯤꯔꯤꯁ ꯅ ꯇꯧ ꯃꯥꯔꯦ ꯂꯩꯔꯝꯃꯦꯀꯣ
ꯎꯝ ꯂꯩꯏꯕꯅꯦ
ꯎꯝ ꯑꯗꯨꯁꯨ ꯑꯗꯨꯝ ꯃꯇꯝ ꯂꯦꯟꯕ ꯑꯣꯏꯅ ꯍꯥꯎꯈꯤꯗꯥꯏꯅꯦ
ꯑꯩꯗꯤ ꯍꯟꯗꯛ ꯑꯆꯥꯄ ꯆꯥꯔꯦꯅꯦ
ꯎ ꯃꯤ ꯂꯩꯁꯥꯕꯤ ꯐꯥꯔꯕꯅꯤꯅꯪ ꯒ꯭ꯌꯥꯟ ꯇꯥꯔꯕꯅꯤꯅ ꯄꯩꯁꯥꯒꯤ ꯎꯝ ꯃꯒꯨꯟꯁꯦ ꯄꯩꯁꯥꯒꯤ ꯀꯩꯅꯣꯁꯦ ꯈꯪꯈ꯭ꯔꯦꯕ ꯅꯪꯁꯦ ꯄꯩꯁꯥꯒꯁꯦ ꯃꯥꯡꯍꯟꯅꯤꯡꯗꯕꯅ ꯅꯠꯇ꯭ꯔꯥ
ꯉꯥꯐꯝꯪꯒ ꯄꯤꯊꯣꯛꯄꯗ ꯁꯤꯖꯤꯟꯅꯕ ꯂꯩꯇꯦꯅꯤ
ꯑꯩꯉꯣꯟꯗꯒ ꯄꯤꯊꯣꯛꯄꯗꯣ ꯌꯥꯝ ꯇꯜꯂꯕꯅꯤꯅꯗꯤ ꯄꯩꯁꯥꯒꯤ ꯀꯩꯅꯣ ꯈꯪꯉꯕꯅꯤ ꯂꯨꯗꯣ ꯈꯪꯉꯕꯅꯤꯅ
ꯑ ꯅꯪꯁꯨ ꯌꯥꯝ ꯈꯪ꯭ꯔꯝꯃꯤꯅꯦ
ꯈꯪꯗꯦ ꯈꯪꯗꯦ ꯑꯩꯁ ꯑꯆꯥꯄꯣꯠ ꯑꯗꯨꯝ ꯆꯥꯔꯤꯌꯦ ꯚꯦꯂꯨ ꯈꯪꯗꯕꯩꯅꯦ
ꯈꯪꯉꯗꯤ ꯆꯥꯅꯤꯡꯉꯛꯑꯔꯣꯏꯅ
ꯍꯣꯏ ꯑꯗꯨ ꯃꯥꯏ ꯍꯒꯗꯧꯕꯅꯦ
ꯇꯣꯕꯂꯨ ꯈꯥꯡꯉꯕꯅꯤ
ꯎꯝ ꯅꯣꯏ ꯎꯃꯣꯒ ꯆꯥꯕ ꯐꯪꯕ꯭ꯔꯣ
ꯃꯣꯔꯣꯗꯤ ꯑꯀꯪꯕ ꯆꯥꯔꯦꯅꯦꯁ
ꯀꯪꯕ ꯅꯠꯇꯕ ꯂꯥꯏꯐꯇꯣ
ꯐ꯭ꯔꯦꯁ ꯇꯨꯔꯣ
ꯍꯣꯏ
ꯑꯁ ꯑꯇꯦꯛꯄꯨꯗꯤ ꯑꯁ ꯃꯣꯔꯣꯛ ꯐ꯭ꯔꯦꯁꯦ ꯕꯖꯥꯔꯒꯤ ꯂꯩꯔꯦꯅ
ꯇꯥꯉꯤ ꯀ ꯃꯣꯏꯗ ꯄꯇꯔꯒꯤꯦ ꯇꯨꯔꯤꯁ ꯑꯃ ꯑꯅꯤ ꯈꯛꯇꯪ ꯑꯣꯏꯕꯅꯣ
ꯍꯥ ꯑꯗꯤ ꯄꯥꯈꯅꯤ ꯌꯦ ꯂꯧꯕꯗꯣ ꯃꯉꯥ ꯍꯦꯜꯂꯦ
ꯎꯝ ꯑ ꯈꯔ ꯍꯣꯡꯕ ꯀꯥꯟꯗ ꯑꯣꯏꯔꯝꯃꯅꯤ
ꯅꯍꯥꯟ ꯂꯩꯔꯛꯔꯕꯅꯦꯅ ꯑꯀꯪꯕ
ꯍꯧꯖꯤꯛ ꯍꯧꯖꯤꯛ ꯀꯩꯊꯦꯜꯗ ꯆꯠꯂꯒꯦ ꯀꯩꯅꯣ ꯇꯧꯕ ꯂꯧꯋ ꯄꯤꯁ ꯑꯃꯗ ꯂꯨꯄꯥ ꯇꯔꯥ ꯇꯔꯥ ꯑꯣꯏꯔꯝꯗꯧ ꯃꯥꯜꯂꯦ ꯑꯗ ꯄꯤꯁ ꯃꯆꯥ ꯑꯣꯏꯔꯗꯤ ꯈꯪꯗꯦꯀꯣ ꯍꯥꯏꯗꯤ ꯄꯤꯁ ꯑꯆꯧꯕꯗꯣ
ꯑꯁ ꯃꯣꯛ ꯌꯥꯝ ꯆꯥꯅꯤꯡꯦꯒꯤꯁꯇ꯭ꯔꯤꯛ ꯀꯟꯕ
ꯃꯥꯁꯨ
ꯑ ꯇꯃ ꯍꯥꯏꯒꯅꯅꯦ
ꯑ ꯍꯥꯔꯦꯅꯦꯍ ꯃꯔꯣ ꯀꯩꯗꯧꯔꯤꯒꯦ ꯍꯧꯖꯤꯛꯇꯤ ꯍꯥꯥ ꯄꯦꯗꯎꯔꯤꯒ ꯍꯧꯖꯤꯛꯇ ꯅꯪ ꯀꯩꯗꯧꯔꯤꯅꯣ ꯍꯥꯏꯕ
ꯏꯄꯥꯒ ꯐꯣꯟ ꯌꯦꯡꯉꯤꯅꯤ ꯀꯩꯅꯣ
ꯌꯥꯝ ꯅꯨꯡꯉꯥꯏꯀꯥ
ꯅꯪꯁꯨ ꯍꯤꯞ ꯉꯝꯗꯧ ꯃꯥꯜꯂꯦ ꯈꯟꯖꯦꯗ ꯌꯥꯗꯦ
ꯅꯪ ꯅꯪꯒꯤ ꯄꯨꯟꯁꯤ ꯈꯨꯅꯤꯡꯉꯥꯏꯁꯤꯗꯤ ꯈꯨꯅꯨꯡꯉꯥꯏꯁꯤꯗꯤ ꯀꯩꯅꯣꯗ ꯍꯦꯜꯂꯦ ꯃꯣꯗꯤꯗ ꯑꯩ ꯍꯦꯅꯦ
ꯃꯣꯗꯤꯈꯣꯏꯗꯤ ꯀꯣꯛ ꯌꯥꯝ ꯁꯥꯕꯅꯦ ꯍꯧꯖꯤꯛ
ꯁꯥꯗ꯭ꯔꯁꯨ ꯄꯩꯁꯥ ꯄꯥꯏꯔꯕꯅꯤꯅ ꯑꯗꯨꯝ ꯑꯦꯟꯖꯣꯏ ꯇꯧꯋꯤꯗꯅ
ꯅꯨꯡꯉꯥꯏꯕ ꯅꯨꯡꯉꯥꯏꯔꯁꯨ ꯄꯩꯁꯥ ꯄꯥꯏꯗ꯭ꯔꯗꯤ ꯅꯨꯡꯉꯥꯏꯗꯕꯅꯤꯍꯦ
ꯎꯝ ꯄꯩꯁꯥꯅ ꯍꯤꯡꯕꯅꯤꯅꯀꯣ
ꯑꯥ
ꯅ ꯅꯣꯏꯗꯤ ꯄꯩꯁꯥ ꯐꯖꯅ ꯇꯥꯜꯂꯤ ꯁꯤꯗꯤ
ꯇꯥꯟꯅꯁꯨ ꯑꯁ ꯁꯦꯚꯤꯡ ꯇꯧꯅꯤꯡꯉꯥꯏ ꯂꯩꯇꯦꯅꯦ ꯑꯁ ꯁꯠꯄꯅꯥ ꯍꯦꯔ ꯂꯩꯅ